ꯇꯧꯔꯛꯀꯗꯕ ꯅꯠꯇ꯭ꯔꯣ ꯅꯪꯅ ꯑꯃꯨꯛ ꯇꯧꯁꯜꯂꯑꯦ ꯊꯕꯛ ꯌꯥꯝ ꯊꯨꯏꯌꯦ
ꯑꯣꯍꯣꯏ ꯉꯍꯥꯛ ꯇꯣꯡꯍꯟꯅꯤꯡꯉꯥꯏ ꯂꯩꯕ
ꯑꯣꯍ ꯌꯥꯝ ꯁꯤꯡꯉꯦꯅ ꯅꯪꯗꯤ
ꯎꯝ ꯎꯝ
ꯍꯥꯏꯅꯈꯤꯕ ꯋꯥ ꯌꯥꯝ ꯂꯦꯞꯅꯩꯩꯅ
ꯑꯧ ꯑꯗꯨꯒꯤ ꯑꯩꯁꯦ ꯑꯩ ꯌꯥꯗꯅꯀꯣ ꯀꯣꯛꯁꯨ ꯑꯁ ꯅꯪ ꯄꯨꯡ ꯀꯌꯥ ꯑꯗꯨꯋꯥꯏꯗ ꯏꯔꯨꯒꯅꯤ
ꯍꯥꯏꯃ ꯑꯩꯁꯦ ꯏꯔꯨꯁꯦ ꯑꯩꯁꯦ ꯊꯥꯎꯗꯩ ꯈꯤꯇꯪꯗꯤ ꯉꯥꯏꯔꯤꯕ ꯑꯗꯨ ꯑꯩꯁꯦ ꯑꯣꯐꯤꯁꯀꯤ ꯊꯕꯛ ꯑꯩꯁꯨ ꯈꯔ ꯇꯧꯒꯗꯕ ꯂꯩꯕ ꯑꯗꯨꯅ ꯄꯨꯡꯈꯥꯏꯃꯨꯛ ꯂꯩꯔꯒ ꯂꯨꯔꯒꯦꯅ ꯈꯜꯂꯤ
ꯑꯁ ꯅꯣꯏꯗꯤ ꯀꯩꯅꯣꯅꯦ ꯊꯕꯛꯁꯨ ꯂꯩꯇꯕꯗꯨꯅ ꯍꯥꯏꯗꯤ ꯑ ꯌꯨꯝꯗ ꯑꯣꯐꯤꯁꯀꯤ ꯊꯕꯛ ꯑꯗꯨꯝ ꯇꯧ ꯂꯩꯕꯗꯨꯕꯨꯅ ꯍꯣꯔꯦꯟ ꯅꯨꯡꯗꯥꯡ ꯑꯣꯏꯔꯁꯨ ꯂꯨꯔꯁꯨ ꯌꯥꯏ ꯅꯪꯒꯤ ꯑꯣꯐꯤꯁꯀꯤ ꯊꯕꯛꯇꯣ ꯂꯣꯏꯁꯤꯜꯂꯨꯅꯦ
ꯅꯨꯡꯗꯥꯡꯗ ꯅꯨꯡꯗꯥꯡꯗꯁꯨ ꯎ ꯅꯨꯡꯗꯥꯡꯗꯁꯨ ꯁꯨ ꯀꯩꯅꯣ ꯇꯧꯗꯣꯏꯅꯦ ꯅꯨꯡꯗꯥꯡꯗꯁꯨ ꯑꯣꯐꯤꯁꯀꯤ ꯊꯕꯛ ꯇꯧꯗꯣꯏꯅꯤ
ꯑꯦ ꯑꯗꯨ ꯑꯣꯏꯔꯁꯨ ꯍꯧꯖꯤꯛꯅ ꯇꯧꯍꯧꯔ
ꯑꯃꯦꯔꯤꯀꯥꯔꯣꯝꯗ ꯑꯣꯏꯗꯅ ꯑꯗꯨꯅ ꯌꯥꯝꯅ ꯍꯥꯏꯗꯤ ꯎꯝ ꯍꯧꯖꯤꯛ ꯇꯧꯕꯗꯣ ꯅꯨꯡꯉꯥꯏꯇꯦ ꯅꯨꯡꯗꯥꯡꯗ ꯇꯧꯕꯅ ꯃꯣꯏ ꯃꯇꯝꯗ ꯆꯥꯅꯩꯌꯦꯕ ꯑꯩꯁꯦ ꯑꯃꯦꯔꯤꯀꯥ ꯆꯠꯀꯗꯝꯕꯅꯦ ꯑꯗꯣ ꯑꯩꯗꯣ ꯆꯠꯄ ꯇꯜꯂꯦ ꯌꯨꯝꯗꯒꯤ ꯑꯗꯨꯝ ꯑꯣꯐꯤꯁꯇꯣ ꯇꯧꯔꯛ ꯀꯦ ꯍꯥꯏꯅ ꯍꯥꯏꯔꯒ ꯇꯧꯅꯕꯅꯦꯕ ꯑꯗꯣ ꯅꯨꯡꯗꯥꯡ ꯅꯨꯡꯗꯥꯡ ꯑꯣ ꯑꯣ ꯑꯣ ꯀꯅꯥꯗ
ꯎ ꯑꯩ ꯋꯥꯔꯤ ꯌꯥꯝ ꯂꯩ ꯁꯥꯟꯅꯕ ꯂꯣꯏꯗ꯭ꯔꯔꯤ ꯏꯕꯥꯅꯤ ꯄꯨꯡ ꯑꯃ ꯑꯅꯤ ꯁꯅꯥꯈꯤꯁꯦ ꯏꯕꯥꯅꯤ ꯋꯥꯔꯤ ꯉꯁꯤꯗꯤ ꯑꯩꯁꯨ ꯐ꯭ꯔꯤꯅꯤꯅꯀꯣ
ꯑꯣ ꯅꯪ ꯅꯪ ꯑꯉꯥꯡꯗꯣ ꯎꯄꯨ ꯃꯅꯨꯡꯗ ꯍꯥꯞꯆꯤꯟꯈ꯭ꯔꯕꯣ
ꯑꯉꯥꯡꯗꯣ ꯑꯩꯈꯣꯏ ꯀꯩꯅꯣ ꯇꯂꯥꯛꯄꯤꯗ ꯑꯣꯏꯅ ꯂꯧꯁꯤꯜꯂꯦ
ꯑꯣ ꯑꯣ ꯑꯣ ꯃꯥ ꯑꯉꯥꯡ ꯇꯨꯝꯍꯟꯕꯒ ꯍꯩꯕ꯭ꯔꯥ
ꯎꯝ ꯍꯥꯏꯌꯦ
ꯍꯥꯏ ꯑꯗꯣ ꯐꯔꯦ ꯁꯤꯕꯨꯗꯤ ꯁꯥꯟꯅꯔꯦ ꯑꯗꯣ ꯑꯩꯈꯣꯏꯒꯤ ꯎ ꯑꯩꯈꯣꯏ ꯑꯉꯥꯡ ꯑꯃ ꯑꯣꯐꯤꯁꯀꯤ ꯑꯉꯥꯡ ꯑꯃ ꯂꯩꯕꯗꯣ ꯃꯥꯁꯨ ꯑꯃꯨꯛꯇꯪꯗꯤ ꯐꯣꯟ ꯇꯧꯕꯤꯒꯦ ꯅꯨꯡꯉꯥꯏꯇꯦ ꯑꯃꯨꯛꯇꯪ ꯇꯧꯔꯒ ꯑꯃꯨꯛ ꯅꯉꯣꯟꯗ ꯑꯃꯨꯛꯇ ꯃꯥ ꯉꯁꯥꯏꯗꯒꯤ ꯅꯨꯡꯉꯥꯏꯖꯔꯒ ꯂꯩꯔꯤꯅꯦꯕ
ꯑꯣ ꯑꯣ ꯑꯣ ꯑꯣ ꯑꯣ ꯆꯒꯥꯔꯛꯏꯗꯨꯗ
ꯑꯥ ꯑꯥ ꯆꯖꯒꯥ ꯌꯥꯝ ꯄꯥꯝꯕꯗꯣ ꯎꯝ ꯎꯝ ꯃꯥꯗꯤꯅꯦ ꯆꯥꯛꯁꯦ ꯎꯝ ꯆꯥꯛꯁꯦ ꯃꯥꯗꯤ ꯑꯉꯧꯕ ꯆꯥꯎꯕ ꯌꯥꯗꯦ ꯑꯃꯨꯛ ꯁꯛꯃꯨꯕ ꯑꯥ ꯌꯥꯝ ꯄꯥꯝꯃꯦ ꯖꯒꯥ ꯑꯃ ꯄꯨꯔꯥ ꯃꯨꯛ ꯁꯣꯛꯉꯨꯕ ꯖꯒꯥꯗꯣ ꯀꯧꯕꯤꯒꯦ ꯀꯧꯕꯤꯌꯦꯦ ꯀꯧꯕꯤꯒꯗꯣꯏꯅꯤ
ꯑꯩꯈꯣꯏꯗ ꯄꯨꯂꯞ ꯂꯥꯛꯑꯣ ꯑꯩꯈꯣꯏꯗ ꯑꯣꯏꯅ ꯑꯗꯨꯝ ꯆꯥꯕ ꯅꯨꯡꯉꯥꯏꯕꯅꯦ ꯑꯩꯈꯣꯏꯗꯗꯤ ꯍꯥꯏꯕꯗꯤ ꯏꯆꯤꯛ ꯆꯤꯛꯄꯅꯤꯅꯀꯣ
ꯍꯣ ꯍꯣ ꯍꯣꯏ ꯎꯝ ꯑꯧ ꯌꯥꯝ ꯆꯤꯛꯑꯦ ꯍꯥꯏꯗꯤ ꯄꯨꯔꯥ ꯅꯣꯏ ꯅꯣꯏ ꯌꯨꯝꯗ ꯌꯥꯝ ꯆꯤꯛꯑꯦ ꯍꯥꯏꯗꯤ ꯑꯉꯥꯡ ꯃꯌꯥꯝꯗꯣ ꯆꯤꯛ ꯆꯤꯛ ꯆꯤꯛ ꯆꯤꯛ ꯂꯥꯎꯔꯒ ꯂꯣꯏ ꯂꯩꯕꯗꯣ ꯀꯣ ꯑꯗꯨ ꯅꯨꯡꯉꯥꯏꯌꯦ ꯂꯩꯕ ꯎ ꯃꯣꯏ ꯃꯣꯏ ꯎꯝ ꯍꯥꯏꯗꯤ ꯃꯣꯏ ꯃꯈꯣꯟꯗꯣ ꯇꯧꯒꯀꯣ ꯌꯥꯝ ꯅꯨꯡꯉꯥꯏ
ꯅꯨꯡꯉꯥꯏꯕꯅꯦ ꯅꯨꯡꯉꯥꯏꯕꯅꯦ ꯍꯥꯏꯕꯗꯤ ꯑꯁ ꯑꯍꯟ ꯉꯥꯛꯇ ꯇꯧꯔꯗꯤ ꯋꯥꯔꯤ ꯋꯥꯇꯥꯏ ꯁꯥꯕꯗꯨꯁꯨ ꯑꯍꯟꯒꯤ ꯋꯥꯔꯤ ꯉꯥꯛꯇ ꯑꯩꯈꯣꯏ ꯃꯥꯏꯟꯁꯨ
ꯑꯗꯨꯅꯦ ꯑꯍꯟꯒꯤ ꯃꯈꯣꯟꯁꯤꯗꯤ ꯋꯥꯏ ꯑꯣ ꯑ ꯇꯧꯋꯤꯗꯅ ꯑꯗꯨꯗ ꯑꯩꯗꯤ ꯇꯥꯅꯤꯡꯗꯦꯕ ꯑꯗ ꯑꯉꯥꯡꯗꯤ ꯆꯤꯛ ꯆꯤꯛ ꯆꯤꯛ ꯆꯤꯛ ꯆꯤꯛ ꯇꯧꯕ ꯆꯤꯛ ꯆꯤꯛ ꯂꯥꯎꯕ ꯃꯈꯣꯟꯗꯣ ꯑꯗꯨꯗꯨꯅꯦ ꯑꯩꯅ ꯌꯥꯝ ꯄꯥꯝꯖꯩꯁꯦ
ꯅꯨꯡꯉꯥꯏꯕꯅꯦ ꯑꯗꯨꯒꯨꯝꯕ ꯃꯈꯣꯟꯗꯣ ꯑꯩꯁꯨ ꯎꯝ
ꯆ ꯆꯤꯛ ꯆꯤꯛ ꯇꯧꯕꯒꯤ ꯑꯩ ꯀꯣꯛ ꯃꯅꯨꯡꯗꯁꯨꯀꯣ ꯑꯗꯨꯝ ꯆꯤꯛ ꯆꯤꯛ ꯆꯤꯛ ꯆꯤꯛ ꯆꯤꯛ ꯇꯧꯔꯒ ꯑꯗꯨꯝ ꯂꯩꯕꯗꯣ ꯈꯪꯉꯕ꯭ꯔꯥ
ꯑ ꯑ
ꯑꯗꯨꯅ ꯑꯁ ꯇꯨꯝꯃꯒꯁꯨ ꯌꯥꯝ ꯅꯨꯡꯉꯥꯏꯖꯥꯅꯤ
ꯎꯝ ꯎꯝ ꯎꯝꯝ ꯅꯨꯡꯉꯥꯏꯕꯅꯤ ꯅꯨꯡꯉꯥꯏꯕꯅꯤ ꯎꯝ ꯎꯝ ꯈꯪꯗ꯭ꯔꯦꯗ ꯎꯝ ꯎꯝ ꯎꯝ
ꯈꯪꯗꯦ ꯌꯥꯝ ꯅꯨꯡꯉꯥꯏ ꯍꯥꯏꯇꯥꯔꯦ ꯀꯩꯅꯣ
ꯑꯣ ꯉꯁꯤ ꯅꯨꯃꯤꯠꯁꯦ ꯌꯥꯝ ꯅꯨꯡꯉꯥꯏꯕ ꯅꯨꯃꯤꯠꯅꯦ
ꯌꯥꯝ ꯅꯨꯡꯉꯥꯏꯕ ꯅꯨꯃꯤꯠꯅꯦ ꯌꯥꯝ ꯅꯨꯡꯉꯥꯏꯕ ꯅꯨꯃꯤꯠꯅꯦ ꯈꯨꯠꯅꯨꯡꯉꯥꯏ
ꯎꯝ ꯎꯝꯁꯣꯝꯗꯅ ꯑꯁ ꯀꯅꯥ ꯀꯅꯥꯅꯣ ꯂꯥꯡꯉꯒ ꯂꯩꯕꯁꯤꯅꯀꯣ ꯑꯣ
ꯎ ꯑꯣ ꯅꯣꯏ ꯑꯉꯥꯡ ꯇꯤꯛ ꯇꯤꯛ ꯂꯥꯎꯕꯁꯤꯡꯗꯣ ꯑꯣꯏꯔꯝꯒꯅꯤꯌꯦ
ꯑꯣ ꯑꯣ
ꯃꯤ ꯊꯕꯛ ꯑꯣꯐꯤꯁꯀꯤ ꯊꯕꯛ ꯇꯧꯔꯀꯥꯟꯁꯤꯗꯀꯣ ꯀꯩꯅꯣ ꯇꯧꯋꯣ ꯁꯣꯝ ꯁꯥꯏꯗꯠꯇꯗꯤ ꯌꯥꯝ ꯆꯤꯛ ꯎ ꯌꯥꯝ ꯀꯩꯅꯣ ꯇꯧꯗꯦ ꯌꯥꯝ ꯂꯥꯡꯗꯦ ꯅꯪ ꯁꯣꯝ ꯅꯥꯀꯟꯗ ꯈꯤꯇꯪ ꯆꯠꯂꯒ ꯂꯩꯌꯨꯗꯅ ꯑꯩꯁꯨ ꯍꯥꯏꯐꯦꯠ ꯍꯥꯏꯐꯦꯠꯇꯤ ꯇꯥꯏꯌꯦ ꯃꯣꯏꯗꯣ ꯊꯤꯛ ꯆꯥ ꯆꯤꯛ ꯆꯥ ꯇꯧꯕ ꯃꯌꯥꯝꯗꯣ ꯈꯤꯇꯪ ꯈꯤꯇꯪꯗꯤ ꯇꯥꯏ
ꯑꯣ ꯑꯣ ꯊꯣꯛꯄꯁꯨ ꯌꯥꯗ ꯀꯣ ꯎꯄꯥꯏꯒꯁꯨ ꯂꯩꯇ꯭ꯔꯦ ꯑꯃ ꯑꯅꯨꯕꯤꯗꯨꯣ ꯂꯩꯇ꯭ꯔꯖꯥꯠꯔꯝꯃ ꯑꯗꯨ ꯑꯅꯨꯕꯤꯗꯣ
ꯑꯅꯨꯕꯤꯗꯣ ꯎꯝ ꯑꯅꯨꯕꯤꯗꯨꯅꯦꯅꯦ
ꯀꯩꯗꯧꯔꯨꯖꯥꯠꯅꯣ ꯑꯅꯨꯕꯤꯗꯣ
ꯑꯣ ꯈꯪꯗꯦ ꯃꯥꯁꯨ ꯑꯣꯐꯤꯁ ꯀꯥꯔꯝꯕꯁꯨ ꯌꯥꯏ ꯀꯅꯥꯅ ꯈꯪꯕꯣꯅꯣ ꯈꯔ ꯈꯔ ꯎ ꯈꯔ ꯈꯔꯗ ꯇꯥꯔꯦ ꯌꯥꯝꯅ ꯀꯩꯅꯣ ꯇꯧꯕꯒꯤ ꯍꯥꯏꯗꯤ ꯑꯩ ꯑꯩꯁꯨ ꯇꯥꯏꯌꯦꯕ ꯅꯣꯏ ꯅꯪꯉꯣꯟꯗꯒꯤ ꯆꯦꯛ ꯆꯤꯛ ꯂ ꯆꯦꯛꯆꯤꯛ ꯃꯈꯣꯟꯜ ꯃꯌꯥꯝꯗꯣ ꯈꯔ ꯈꯔ ꯇꯥꯏꯌꯦꯕ ꯅꯨꯡꯉꯥꯏꯇꯦ ꯌꯥꯝ ꯎꯝ ꯀꯩꯅꯣ ꯇꯧ ꯈꯤꯇꯪ ꯆꯈꯠꯂꯒ ꯃꯈꯥꯔꯣ ꯃꯈꯥꯗꯒ ꯐꯝꯊꯔꯒ ꯂꯩꯌꯨꯅꯦ
ꯎꯝ ꯎꯝ
ꯐꯃꯨꯡ ꯃꯈꯥꯔꯣꯝꯗꯔ ꯀꯩꯅꯣꯝ ꯈꯤꯇꯪ ꯐꯝꯗꯧꯋ ꯅꯠꯇ꯭ꯔꯒꯅ ꯐꯩꯖꯨꯞ ꯃꯅꯨꯡꯗ ꯆꯪꯉꯨ
ꯑꯩꯈꯣꯏ ꯇꯨꯔꯥꯕꯤꯗꯨꯅ ꯍꯥꯏꯗ꯭ꯔꯥꯖꯥꯠꯔꯥ ꯈꯪꯗ꯭ꯔꯦꯗ ꯑꯗꯨ ꯇꯨꯔꯥꯕꯤꯗꯣ ꯀꯃꯥꯏ ꯇꯧꯔ ꯂꯩꯔꯖꯥꯠꯂꯥ ꯑꯗꯨ ꯇꯨꯔꯥꯕꯤꯗꯣ
ꯈꯪꯗꯦꯌꯦ ꯃꯥ ꯂꯩꯇꯕ ꯃꯥꯜꯂꯦ ꯎꯗꯦ ꯃꯥꯗꯤ ꯃꯅꯝ ꯇꯥꯗꯦ
ꯎꯝ
ꯐꯔꯦ ꯐꯔꯦ ꯑꯗꯨ ꯑꯃꯕꯨ ꯑꯣꯏꯔꯦ ꯑꯗꯨꯝ ꯅꯪꯅ ꯍꯧꯅ ꯍꯧꯅ ꯋꯥꯔꯤ ꯁꯥꯟꯅꯔꯒꯗꯤ ꯑꯗꯨꯝ ꯀꯩꯅꯣ ꯇꯧꯋꯤꯗ ꯑꯗꯨꯒꯅꯦ ꯑꯩ ꯀꯩꯅꯣꯝꯇ ꯍꯪꯒꯦꯕ ꯑꯩꯒꯤ ꯁꯨꯃꯥꯏꯅ ꯐꯣꯟ ꯐꯣꯟꯅꯤꯅ ꯐꯣꯟꯁꯦ ꯄꯥꯏꯕ ꯃꯇꯝꯗ ꯃꯥꯏꯗꯒ ꯁꯨꯝ ꯅꯥꯜꯂꯤꯗꯅꯀꯣ ꯑꯗ ꯈꯣꯔꯣꯛ ꯈꯣꯔꯣꯛ ꯈꯣꯔꯣꯛꯀ ꯂꯥꯎꯕ ꯌꯥꯎꯕ꯭ꯔꯥ
ꯂꯥꯎꯗꯦꯗ ꯑꯃꯁꯤꯅꯀꯣ ꯑꯩꯈꯣꯏ ꯑꯦ ꯅꯨꯡꯀ꯭ꯔꯥꯕꯤꯁꯤꯅ ꯑꯗꯨꯝ ꯇꯧꯔꯛꯇꯅꯀꯣ
ꯑꯣ ꯑꯁꯣꯝꯒꯤꯗꯣ ꯑꯥ ꯀꯩꯅꯣꯒꯤꯗꯣ ꯚꯤꯌꯦꯠꯅꯥꯝꯗ ꯂꯩꯕꯗꯨ ꯅꯠꯇ꯭ꯔꯣ
ꯑ ꯑꯧ ꯑꯩ ꯉꯁꯥꯏ
ꯑꯣ ꯑꯣ ꯃꯥꯅꯦ ꯃꯥꯅꯦ ꯃꯥꯅꯦ
ꯎꯝ ꯃꯥꯁꯤꯗ ꯑꯗꯨꯝ ꯐꯣꯟ ꯇꯧꯔꯛꯑ ꯂꯥꯛꯑꯦ ꯀꯩꯗꯧꯖꯥꯠꯅꯣ
ꯁꯨꯝ ꯄꯥꯎ ꯅꯨꯡ ꯇꯥꯅꯤꯡꯗꯅ ꯁꯨꯝ ꯇꯧꯔꯛꯄ ꯑꯣꯏꯔꯝꯒꯅꯤꯌꯦ
ꯑꯣ ꯑꯣ
ꯄꯥꯎ ꯅꯨꯡ ꯍꯪꯅꯤꯡꯗꯅ ꯐꯣꯟꯗ ꯀꯩꯅꯣ ꯇꯧ ꯁꯥꯏꯂꯦꯟꯀꯨꯝꯕꯗ ꯊꯝꯖꯜꯂꯨ ꯍꯦꯛ ꯗꯤꯁꯇꯔꯕ ꯇꯧꯍꯟꯅꯤꯡꯗ꯭ꯔꯗꯤ ꯑꯩꯗꯤ ꯑꯣꯐꯤꯁ ꯀꯥꯔꯗꯤ ꯁꯥꯏꯂꯦꯟꯇ ꯊꯝꯃꯤ ꯍꯥꯏꯗꯤ ꯐꯣꯟ ꯅꯨꯡ ꯑꯇꯩ ꯃꯌꯥꯝꯅ ꯑꯩ ꯅꯨꯄꯥꯒꯤ ꯑꯗꯨꯒꯤ ꯅ ꯐꯣꯟ ꯑꯝꯇ ꯄꯥꯏꯈꯠꯇ꯭ꯔꯦ ꯑꯩ ꯑꯣꯐꯤꯁ ꯀꯥꯔꯤꯉꯩꯗꯗꯤ
ꯑꯣ ꯐꯥꯏ ꯑꯗꯨꯅ ꯎꯝ
ꯎꯝ ꯑꯗꯨꯅꯦ ꯑꯗꯨꯅ ꯎꯝ ꯃꯌꯥꯝ ꯁꯥꯎꯅꯨꯀꯣ ꯑꯩ ꯊꯕꯛ ꯇꯧꯔꯤ ꯈꯣꯠꯂꯤ ꯉꯁꯤꯗꯤ ꯑꯣꯐꯤꯁ ꯂꯩ ꯈꯣꯠꯂꯤ ꯍꯥꯏꯅ ꯍꯥꯟꯅ ꯂꯣꯏꯅ ꯍꯥꯏꯔꯝꯃꯣꯏꯀꯣ ꯑꯗꯣ ꯐꯣꯟ ꯇꯧꯔꯛꯀꯅꯨ ꯐꯣꯟ ꯑꯩ ꯏꯃꯥꯔꯖꯦꯟꯁꯤꯒꯨꯝꯕ ꯂꯩꯔꯒꯅ ꯃꯦꯁꯦꯁ ꯊꯥꯔꯛꯑꯣ ꯑꯩ ꯀꯩꯅꯣ ꯇꯧꯔꯛꯀꯦꯅ ꯍꯥꯏꯔꯒ ꯊꯝꯃꯝꯕꯅꯤꯅꯀꯣ ꯑꯗꯨꯒ ꯁꯥꯏꯂꯦꯟꯁꯦ ꯇꯣꯛ ꯂꯥꯎ ꯊꯝꯖꯤꯟꯈꯤꯕ ꯍꯦꯛꯇ ꯅꯠꯇ꯭ꯔꯗꯤ ꯊꯕꯛ ꯇꯧꯐꯝ ꯈꯪꯗꯦꯕ ꯑꯣꯐꯤꯁ ꯀꯥꯞꯐꯝ ꯈꯪꯗꯦꯕ
ꯃꯥꯅꯦ ꯃꯥꯅꯦ ꯎꯝ ꯎꯝ
ꯎꯝ ꯐꯔꯦ ꯀꯩꯅꯣ ꯎꯝ
ꯑꯣꯐꯤꯁꯀꯤ ꯊꯕꯛ ꯃꯌꯥꯝꯗꯨꯒ ꯇꯧꯕꯒꯤ ꯅꯪꯁꯨ ꯋꯥꯗꯤ ꯋꯥꯔꯝꯃꯅꯤꯀꯣ
ꯑꯣ ꯑꯗꯨ ꯍꯥꯏꯔꯒ ꯅꯪ ꯑꯆꯥꯅꯨꯄꯤ ꯑꯍꯟ ꯗꯣꯛꯇꯔ ꯑꯣꯏꯕꯤꯗꯣ
ꯎꯝ
ꯃꯥꯗꯣ ꯉꯁꯤ ꯊꯣꯛꯣꯂꯛꯀꯅꯤꯅ ꯍꯥꯏꯗꯥꯏꯅꯦ ꯀꯩꯅꯣꯗꯒꯤ ꯂꯟꯗꯟꯗꯒꯤ
ꯑꯣ ꯉꯁꯤ ꯊꯣꯛꯂꯛꯀꯅꯤ ꯄꯨꯡ ꯄꯨꯡ ꯑꯅꯤ ꯃꯈꯥꯏꯗ ꯌꯧꯔꯛꯑꯅꯤ ꯌꯨꯝꯗ
ꯑꯣ ꯑꯅꯤ ꯃꯈꯥꯏꯗ ꯑꯣ ꯑꯣ ꯑꯣ
ꯎꯝ ꯎꯝ ꯑꯗꯣ ꯑꯩꯈꯣꯏ ꯑꯩꯈꯣꯏꯅꯤ ꯂꯣꯏꯕꯅ ꯅꯪꯒꯅꯤ
ꯑꯣ ꯑꯣ ꯑꯣ ꯃꯥ ꯊꯣꯛꯂꯛꯑꯒꯗꯤ
ꯌꯦꯡꯕ ꯌꯥꯗ꯭ꯔꯦꯗ ꯏꯇꯥꯕꯤ ꯑꯩꯗꯤ
ꯑꯩꯅ ꯍꯥꯏꯁꯤꯅꯤ ꯁꯟ ꯁꯪꯒꯣꯝꯗꯣ ꯍꯦꯛꯇ ꯀꯥꯞꯁꯜꯂꯣ ꯑꯗꯣ ꯑꯗꯨꯅ ꯕꯦꯁꯅꯦ
ꯄꯣꯛꯀꯗ ꯂꯣꯏꯅ ꯍꯧꯗꯅꯀꯣ ꯑꯩꯗꯤ ꯇꯟꯕꯨ ꯇꯟꯈ꯭ꯔꯦꯗ
ꯅꯪ ꯅꯍꯥꯟ ꯁꯝ ꯁꯪꯕꯗꯣ ꯎ ꯀꯩꯅꯣ ꯇꯧꯋꯦ ꯃꯤ ꯌꯥꯝ ꯁꯪ ꯌꯥꯝ ꯇꯥꯗ꯭ꯔꯤꯗꯣ ꯀꯩꯒꯤꯅꯣ ꯍꯥꯏꯕ ꯑꯩ ꯍꯌꯦꯡ ꯁꯝ ꯁꯝꯒꯅꯤꯕ ꯈꯪꯉꯕ꯭ꯔꯥ ꯑꯩ ꯏꯄꯥꯗ ꯅꯨꯄꯤ ꯑꯃ ꯂꯩꯕ ꯃꯥꯗꯣ ꯌꯥꯝ ꯍꯩꯌꯦꯦ ꯍꯩꯌꯦ ꯍꯥꯏꯔꯒ ꯃꯥꯗꯣ ꯁꯤꯡꯒ ꯄꯣꯔꯗꯩ ꯇ꯭ꯔꯦꯅꯤꯡ ꯇꯧꯔꯛꯄꯗꯒꯤꯩꯒ ꯍꯥꯏꯔꯒ ꯃꯥꯁꯦ ꯁꯪꯒꯦ ꯁꯪꯒꯦ ꯍꯥꯏꯔꯒ ꯁꯪꯉꯦ ꯑꯩꯉꯣꯟꯗ ꯂꯨꯄꯥꯁꯨ ꯑꯩꯅ ꯀꯩꯅꯣ ꯀꯔꯣꯔ ꯑꯅꯤ ꯃꯈꯥꯏ ꯄꯤꯔꯤꯅꯦꯕ ꯈꯪꯉꯕ꯭ꯔꯥ
ꯎꯝ ꯎꯝ
ꯑꯗꯨꯒꯅꯦ ꯑꯁ ꯌꯥꯝ ꯍꯩꯇꯦꯗ
ꯑꯣ ꯑꯣ
ꯑꯗꯨꯒꯤ ꯑꯩꯗꯣ ꯑꯃꯨꯛꯀ ꯁꯪꯗꯣꯏꯅꯦꯕ ꯍꯟꯗꯛꯨ ꯤ ꯑꯩꯅ ꯑꯍꯩꯕ ꯑꯃ ꯑꯍꯩꯕ ꯑꯃ ꯅꯦꯛꯑꯦ ꯑꯩꯒ ꯆꯥꯟꯅꯕ ꯍꯥꯏꯇꯥꯔꯦ ꯑꯗꯨ ꯁꯪꯕꯗꯨꯗ ꯅꯪꯁꯨ ꯅꯪꯁꯨ ꯌꯥꯎꯍꯧꯒꯦꯔꯣ ꯈꯤꯇꯪ ꯁꯪꯗ꯭ꯔꯣ
ꯌꯥꯏ ꯌꯥꯏ ꯑꯗꯨꯝ ꯌꯥꯏ ꯑꯣ ꯑꯣ ꯑꯩꯀꯣ ꯏꯇꯥꯕꯤ ꯑꯣ ꯑꯣ ꯑꯩꯅ ꯑꯌꯥꯝꯕ ꯍꯥꯏꯒꯦꯀꯣ ꯍꯥꯏꯕꯗꯤ ꯑꯁꯣꯝ ꯑꯩꯈꯣꯏꯔꯣꯝꯗ ꯌꯥꯝꯅ ꯃꯣꯏꯗ ꯂꯥꯡꯕ ꯀꯣ ꯑꯩꯅ ꯉꯥꯡꯅꯗꯤꯀꯣ ꯈꯔ ꯐꯥꯕ ꯍꯥꯏꯕꯗꯤ ꯌꯥꯕꯤ ꯑꯩꯗꯣ ꯏꯃꯥꯟꯅꯕꯤ ꯑꯦ ꯑꯁ ꯏꯇꯥ ꯑꯩꯁꯦ ꯑꯩ ꯌꯥꯝ ꯅꯨꯡꯉꯥꯏꯇꯦ ꯉꯁꯤꯁꯦ ꯑꯩꯒꯤ ꯃꯤꯁꯦꯟ ꯌꯦꯦꯝꯒ ꯑꯩꯒꯤ ꯇꯤꯠꯇ ꯁꯨꯃꯥꯏꯅ ꯇꯧꯔꯒ ꯑꯥ ꯃꯉꯥꯥꯟ ꯑꯅꯤ ꯂꯩꯔꯝꯕ ꯋꯥꯅꯤꯗ ꯑꯩ ꯁꯔꯨꯒ ꯆꯥꯔꯣꯏꯀꯣ
ꯃꯉꯥ ꯑꯅꯤ
ꯀꯥꯏꯕꯒꯤ ꯃꯉꯥꯅꯤꯅꯦ ꯃꯃꯥꯡꯒꯤ ꯇꯤꯠꯇ ꯃꯉꯥꯡ ꯃꯃꯥꯡꯒꯤ ꯌꯥꯗ
ꯉꯥꯛꯈꯣ ꯑꯩꯁꯨ ꯃꯤꯊꯦꯟ ꯑꯝꯛꯇ ꯌꯦꯡꯒꯦ
ꯑꯩ ꯌꯥꯝ ꯅꯨꯡꯉꯥꯏꯇꯦꯀꯣ ꯑꯩ
ꯑ
ꯑꯂꯦ ꯑꯗꯨ ꯃꯃꯥꯡꯒꯤ ꯐ꯭ꯔꯟꯒꯤ ꯑꯅꯤ ꯌꯥꯗꯣ
ꯑꯥ ꯑꯩꯌꯨꯛ ꯁꯤꯗ ꯂꯩꯌꯦ
ꯑꯩ ꯌꯥꯝ ꯃꯉꯥꯥꯟ ꯀ ꯑꯅꯤ ꯀꯥꯏꯔꯒ ꯂꯩꯔꯝꯃꯤꯅꯦ
ꯑꯩꯍꯥꯛ ꯑꯩꯁꯦ ꯁꯤꯗ ꯀꯥꯏꯑꯌꯦ ꯑꯩꯍꯥꯛ ꯑꯩ ꯁꯔꯨ ꯆꯥꯔꯔꯣꯏ ꯑꯩ ꯑꯥ ꯒꯔꯧ ꯒꯔꯧꯒ ꯂꯥꯎꯋꯦ
ꯂꯩ ꯑꯩꯗꯤꯀꯣ ꯑꯣ ꯅꯨꯡꯉꯥꯏꯇ꯭ꯔꯤꯀꯣ ꯑꯩꯗꯤꯀꯣ
ꯑꯩꯁꯨ ꯁꯔꯨ ꯆꯥꯔꯔꯣꯏ
ꯀꯔꯤꯅꯣ ꯄꯥꯎ ꯅꯨꯡꯉꯥꯏꯕ ꯅꯨꯃꯤꯠꯁꯤꯗꯀꯣ ꯑꯩꯒꯤ ꯌꯥꯁꯤꯅ ꯇꯧꯔꯤꯕ ꯐꯤꯕꯝꯁꯤꯗ
ꯑꯁ ꯁꯦꯝꯃꯒ ꯂꯣꯏꯔꯦꯁꯦ ꯌꯥꯗꯨꯕꯨ ꯅꯪ ꯌꯥꯗꯤ ꯌꯥꯝ ꯁꯣꯜꯂꯤ ꯀꯣ ꯅꯪꯅ ꯌꯥꯁꯦ
ꯑꯍꯩ ꯑꯩ ꯅꯨꯡꯉꯥꯏꯇ꯭ꯔꯦ ꯏꯇꯥ ꯑꯩ ꯅꯨꯡꯉꯥꯏꯇ꯭ꯔꯦ
ꯁꯔꯨ ꯆꯥꯔꯔꯣꯏꯁꯤ ꯐꯔꯦ ꯉꯥꯒꯨꯝꯕ ꯈꯔ ꯊꯣꯠ ꯊꯣꯠ ꯂꯥꯎꯕ ꯃꯔꯨ ꯁꯔꯨ ꯌꯥꯎꯗꯕ ꯆꯥꯔꯁꯦ ꯌꯦꯔꯨꯝꯒꯨꯝꯕ ꯉꯥꯒꯨꯝꯕ ꯎꯝ ꯅꯪꯗꯤ ꯀꯩꯅꯣ ꯍꯨꯏ ꯍꯨꯏ ꯍꯨꯏꯗꯒꯤ ꯍꯦꯟ ꯁꯥꯊꯤ ꯀꯩꯅꯣ ꯑꯩꯒꯤ ꯍꯨꯏꯗꯒꯤ ꯍꯦꯟ ꯁꯥꯊꯤ ꯇꯤ ꯅꯪꯅ ꯆꯥꯕ ꯁꯔꯨꯗꯨꯗꯤ ꯃꯤ ꯃꯤ ꯃꯌꯥꯝ ꯆꯥꯛꯆꯥꯥꯕ ꯂꯣꯏꯈ꯭ꯔꯀꯥꯟꯗ ꯅꯪꯅ ꯁꯔꯨ ꯂꯣꯏ ꯂꯧꯁꯤꯜꯂꯒ ꯑꯃꯨꯛ ꯆꯨꯞꯄꯒ ꯂꯩꯕꯗꯣ ꯆꯥꯔꯒ ꯁꯥꯏꯔꯒ ꯂꯩꯕꯗꯣ
ꯑꯣ ꯑꯣ
ꯑꯗꯨ ꯑꯗꯨ ꯅꯪꯗꯤ ꯌꯥꯝ ꯄꯥꯝꯃꯤꯗꯅ ꯅꯍꯥꯟ ꯑꯃꯨꯛ ꯅꯪ ꯗꯁꯕꯤꯟꯗꯩꯒꯁꯨ ꯈꯨꯜꯂꯒ ꯁꯔꯨ ꯁꯥꯏꯗꯤ ꯌꯦꯦꯅ ꯁꯔꯨ ꯁꯥꯏ ꯂꯩꯔꯝꯃꯤꯗꯨꯗꯤ ꯑꯩꯅ ꯑꯗꯨꯒꯨꯝꯕꯗꯣ ꯇꯧꯅꯣ ꯍꯥꯏꯔꯦ
ꯑꯁ ꯑꯩ ꯅꯨꯡꯉꯥꯏꯇꯕꯅ ꯏꯇꯥ ꯑꯩ ꯅꯨꯡꯉꯥꯏꯇꯕꯅ ꯅꯨꯡꯉꯥꯏꯇ ꯑꯗꯨꯕꯨꯅ ꯑꯩ ꯂꯣꯏꯔꯦꯀꯣ ꯑꯩꯒꯤ ꯌꯥꯗꯣ ꯑꯁ ꯉꯁꯤ ꯑꯌꯨ ꯍꯧꯖꯤꯛ ꯑꯩ ꯌꯨꯝꯗ ꯂꯥꯛꯑꯀꯣ ꯑꯩ ꯌꯥꯗꯣ ꯌꯦꯡꯍꯟꯕꯤꯒꯦ
ꯍꯣ ꯍꯣ ꯍꯣꯏ ꯂꯥꯛꯀꯦ ꯂꯥꯛꯀꯦ ꯑꯩ ꯒꯥꯔꯤꯁꯦ ꯑꯩꯒꯤ ꯗ꯭ꯔꯥꯏꯚꯔꯗꯣ ꯀꯥꯏ ꯆꯠꯈ꯭ꯔꯝꯅꯣ ꯈꯪꯗꯦ ꯑꯝꯇ ꯀꯧꯊꯣꯛꯈꯤꯒꯦ ꯑꯗꯨꯒꯅꯦ ꯀꯩꯅꯣ ꯇꯧꯔꯒ ꯑꯩꯒꯤ ꯑꯇꯥꯡꯕ ꯒꯥꯔꯤꯗꯣ ꯕ꯭ꯂꯦꯛ ꯀꯂꯔꯒꯤꯗꯣ ꯅꯍꯥꯟ ꯂꯩꯕꯗꯣ
ꯎꯝ ꯎꯝ
ꯑꯗꯨ ꯑꯗꯨꯗ ꯂꯥꯛꯀꯦ
ꯑꯁ ꯌꯥꯝ ꯅꯨꯡꯉꯥꯏꯇꯦ
ꯊꯟꯃ ꯀꯩꯅꯣ ꯈꯪꯗꯦ
ꯑꯁ ꯃꯥꯏꯒꯗꯦ ꯕ꯭ꯂꯦꯛ ꯍꯦꯠꯁ ꯃꯌꯥꯝꯗꯨꯒꯁꯨ ꯀꯣ
ꯑꯣ ꯎꯝ ꯎꯝ
ꯑꯁ ꯌꯥꯝ ꯅꯨꯡꯉꯥꯏꯇꯦꯗ ꯑꯩ
ꯑꯗꯨ ꯍꯥꯏꯔꯒꯀꯣ ꯑꯩꯅ ꯅꯍꯥꯟ ꯅꯉꯣꯟꯗꯒꯤ ꯂꯩꯈꯤꯕ ꯃꯥꯁꯇꯣ ꯅꯤꯡꯁꯤꯡꯕ꯭ꯔꯥ ꯌꯥꯝ ꯇꯥꯡꯕꯗꯣ
ꯑꯥꯎ
ꯑꯗꯨꯗꯣ ꯎ ꯑꯩ ꯑꯩ ꯃꯅꯥꯛꯇ ꯊꯝꯕꯗꯣ ꯊꯤꯕ ꯈꯪꯗ꯭ꯔꯦ ꯀꯥꯏ ꯆꯠꯈ꯭ꯔꯕꯅꯣ ꯈꯪꯗ꯭ꯔꯦ
ꯅ ꯈꯪꯗꯦꯅꯦ ꯑꯩ ꯑꯗꯨꯗꯤ ꯏꯇꯥ ꯅꯪꯒꯤ ꯂꯤꯞ ꯏꯁꯇꯤꯛꯇꯨꯗꯤ ꯑꯩ ꯑꯩ ꯅꯍꯥꯟ ꯂ ꯑꯦ ꯉꯁꯥꯏ ꯑꯩ ꯅꯣꯏ ꯌꯨꯝꯗ ꯂꯥꯛꯂ ꯂꯩꯔꯀ
ꯑꯥ
ꯑꯗꯨ ꯀꯥꯟꯅ ꯂꯥꯛꯋꯦ ꯅꯪꯒꯤ ꯂꯤꯁꯇꯤꯛꯇꯨꯗꯤ
ꯅꯪꯁꯦ ꯍꯥꯏꯗꯅ ꯌꯥꯝ ꯂꯧꯏꯀꯣ
ꯑꯩꯪ ꯁꯥꯏ
ꯑꯩ ꯉꯁꯥꯏ ꯑꯩꯒꯦꯅꯀꯣ ꯑꯥ ꯑꯗꯣ ꯍꯣꯏ ꯑꯗꯨꯝ ꯇꯩꯕꯨꯗꯤ ꯇꯩꯌꯣ ꯑꯗꯣ ꯎꯝ ꯎ ꯍꯪꯉꯒꯒꯨꯝꯕ ꯇꯩꯔꯒꯗꯤ ꯐꯩꯗꯅꯀꯣ ꯅꯪꯗꯣ ꯍꯥꯏꯗꯤ ꯑꯩ ꯂꯤꯞ ꯏꯁꯇꯤꯛꯇꯣ ꯌꯥꯝ ꯇꯥꯡꯉꯦ ꯐꯪꯁꯨ ꯐꯪꯗꯕꯅꯦꯕ
ꯎꯝ ꯎꯝ
ꯑꯥꯗ ꯑꯃꯨꯛ ꯆꯠꯂꯒ ꯑꯃꯨꯛ ꯂꯩꯗ꯭ꯔꯗꯤ ꯌꯥꯔꯣꯏ ꯑꯃꯦꯔꯤꯀꯥ ꯆꯠꯇ꯭ꯔꯗꯤ ꯌꯥꯗꯦ ꯑꯗꯨꯅ ꯑꯩꯅ ꯑꯃꯔꯤꯀꯥꯗ ꯆꯠꯂꯤꯉꯩꯗꯣ ꯃꯌꯥꯝ ꯂꯩꯔꯛꯄꯅꯦꯕ ꯑꯗꯨ ꯀꯨꯏꯑꯦꯗ ꯅꯣꯏ ꯑꯃꯦꯔꯤꯀꯥ ꯆꯠꯇꯕ
ꯑꯣ ꯑꯣ ꯅꯪ ꯑꯗꯨꯣ ꯂꯤꯞꯁꯇꯤꯛꯇꯣ ꯑꯃꯦꯔꯤꯀꯥꯗꯒꯤ ꯂꯧꯕ꯭ꯔꯣ
ꯎꯝ ꯑꯃꯦꯔꯤꯀꯥꯗꯒꯤꯅꯦ
ꯑꯣ ꯑꯣ
ꯑꯃꯦꯔꯤꯀꯥꯗꯒꯤ ꯍꯥꯏꯁꯦ ꯑꯃꯦꯔꯤꯀꯥ ꯍꯥꯏꯁꯦ ꯑꯃꯦꯔꯤꯀꯥꯗꯒꯤ ꯑꯃꯨꯛ ꯃꯥꯔꯁꯇꯒꯤ ꯑꯃꯨꯛ ꯆꯦꯜꯂꯛꯄ ꯀꯀꯗꯣꯏꯅꯦꯕ ꯃꯃꯤꯡꯗꯣ ꯃꯥꯔꯁꯇꯒꯤ ꯍꯥꯏꯔꯒ ꯍꯥꯏꯔꯤꯗꯣ ꯃꯥꯔꯁꯇꯒꯤꯅꯦꯕ ꯑꯩꯗꯤꯀꯣ ꯂꯤꯞꯁꯇꯤꯛꯀꯨꯝꯕ ꯀꯩꯅꯣꯒꯨꯝꯕꯁꯦ ꯑꯩꯈꯣꯏꯒꯤ ꯑꯔꯠꯇ ꯁꯥꯕꯁꯦ ꯑꯩꯁ ꯁꯤꯖꯤꯟꯅꯗꯦꯕ ꯃꯥꯔꯁꯀꯨꯝꯕ ꯁꯦꯇꯔꯟ ꯚꯤꯅꯁ ꯑꯇꯣꯞꯄ ꯄ꯭ꯂꯥꯅꯦꯠ ꯃꯌꯥꯝ ꯂꯩꯕꯗꯣ
ꯌꯥꯝ ꯅꯨꯡꯁꯤꯌꯦ ꯑꯥꯔꯠꯁ ꯃꯥꯔꯠꯁ ꯍꯥꯏꯔ